ꯄꯤꯔꯤ ꯀꯩꯒꯤ
ꯎꯝ ꯅꯪꯅ ꯄꯥꯏꯕ ꯀꯨꯏꯗꯨꯅ ꯀꯩꯒꯤ
ꯑꯩꯅ ꯈꯪꯗꯕ ꯑꯗꯨꯗꯨꯒꯤ ꯃꯝꯃꯒ ꯂꯩꯕ ꯑꯗꯨꯒꯤ ꯈꯪꯗꯕ
ꯎꯝ ꯑꯩꯅ ꯇꯣꯏꯂꯦꯠ ꯆꯪꯉꯨꯕꯅꯦ ꯑꯗꯨꯏꯅꯦ
ꯎꯝ ꯑꯩꯅ ꯉꯥꯏꯕꯁꯤ ꯉꯥꯏꯕꯁꯤ ꯉꯥꯏꯕꯁꯤ
ꯑꯣꯀꯦ ꯏꯌꯥꯝꯕ
ꯏꯁ ꯐꯨꯔꯥ
ꯎꯝ ꯉꯝꯃꯥꯅꯤ
ꯉꯝꯅꯤ ꯉꯝꯅꯤ ꯉꯝꯅꯤ
ꯑꯣꯀꯦ ꯉꯝꯕ꯭ꯔꯥ ꯌꯦꯡꯅ ꯇꯥꯔꯦ
ꯉꯝꯃꯣꯏꯌꯦ ꯑꯗꯣꯝ
ꯎꯝ
ꯑꯗꯣ
ꯇꯥꯏ ꯍꯥꯏꯔꯛꯑ‌ꯣꯅꯦ
ꯇꯟꯖꯥꯗꯣ ꯌꯦꯡꯉꯨꯀꯣ ꯑꯩꯅ ꯍꯥꯏꯕꯗꯣ ꯑꯩ ꯉꯥꯏꯔꯤꯕꯅꯤꯀꯣ
ꯎꯝ
ꯀꯣ ꯒ‍꯭ꯌꯥꯟ ꯇꯥꯕ꯭ꯔꯥ
ꯇꯥꯌꯦ
ꯎꯝ ꯑꯗꯣ ꯈꯪꯗꯦ ꯑꯗꯨꯝ ꯕꯦꯔꯥ ꯀꯥꯕꯩ ꯇꯥꯏꯞ ꯇꯧꯋ‌ꯦ ꯁꯤꯗꯒꯤ ꯑꯩꯅ ꯑꯗꯨꯝ ꯊꯥꯡꯗꯣꯛꯈ꯭ꯔꯁꯤꯔꯥ ꯈꯪꯗꯦ
ꯀꯩꯕ
ꯎꯝ ꯍꯥꯏꯗꯤ
ꯅꯪꯒꯤꯗꯣ ꯑꯩꯅ ꯑꯣꯏꯅ ꯁꯤꯗꯒꯤ ꯑꯣꯏꯅ ꯊꯥꯡꯗꯣꯛꯈ꯭ꯔꯒꯀꯣ ꯁꯤꯗ ꯑꯩꯉꯣꯟꯗ ꯄꯤꯁꯜꯂꯛꯄ ꯑꯣꯏꯅ ꯍꯥꯏꯔꯒꯀꯣ ꯑꯗꯨꯃꯥꯏꯅ ꯑꯗꯨꯝ ꯍꯣꯔꯦꯟ ꯂꯧꯕ ꯁꯒꯠ ꯑꯗꯨꯝ ꯃꯤ ꯑꯍꯨꯝꯃꯨꯛꯀꯤꯅ ꯑꯗꯨꯝ ꯀꯣꯟꯅꯒꯦ ꯇꯧꯋ‌ꯦꯕꯀꯣ
ꯎꯝ
ꯑ‌ꯦꯠ ꯇꯨ ꯑꯔ ꯁꯤꯛꯁꯇꯤꯟ ꯑꯗꯒꯤ ꯇ꯭ꯋꯦꯟꯇꯤ ꯑꯥꯏꯠ ꯅꯠꯇ꯭ꯔꯥ ꯅꯠꯇꯦ ꯁꯤꯛꯁꯇꯤꯟ ꯉꯥꯏꯈ‌ꯣ ꯑ‌ꯦꯠ ꯇꯨ ꯑꯔ ꯁꯤꯛꯁꯇꯤꯟ ꯇ꯭ꯋꯦꯟꯇꯤ ꯐꯣꯔ
ꯎꯝ
ꯀꯣꯟꯅꯒꯦ ꯇꯧꯗ꯭ꯔ ꯃꯤ ꯑꯍꯨꯝꯅ
ꯎꯝ
ꯑꯣ ꯃꯤ ꯃꯔꯤꯃꯨꯛꯀꯤ ꯃꯊꯧ ꯇꯥꯕ ꯑꯣꯀꯦ ꯑꯗꯨꯝ ꯌꯥꯕꯗꯤ ꯌꯥꯏꯌꯦ ꯑꯨꯝ ꯑꯗꯨꯝ ꯁꯪꯀꯔꯒꯤꯗꯨ ꯑꯗꯨꯃꯥꯏꯅ ꯍꯥꯞꯆꯤꯜꯂꯒ ꯑꯗꯨꯝ ꯑꯗꯨꯃꯥꯏꯅ ꯇꯧꯋꯦ ꯑꯩꯁꯦ ꯑꯃ ꯑꯣꯏꯔꯣꯝꯒꯤ ꯈꯖꯥꯏ ꯍꯥꯏꯇꯥꯔꯦꯅꯦꯀꯣ
ꯎꯝ
ꯑꯥ ꯀꯥꯏ ꯋꯥꯏ ꯍꯥꯏꯗꯣꯏꯅꯣ ꯈꯪꯗꯦ ꯁ꯭ꯋꯥꯏꯁꯤꯗ ꯑꯃ ꯄꯣꯛꯊꯣꯛꯑꯦꯕꯀꯣ
ꯀꯩ ꯌꯥ ꯃꯅꯨꯡꯗ
ꯌꯥ ꯅꯠꯇꯦ ꯑ ꯆꯤꯟꯕꯥꯟ ꯅꯦ ꯆꯤꯟꯕꯥꯟ
ꯍꯣꯏꯅꯦ ꯃꯅꯨꯡ ꯂꯣꯝꯗ ꯅꯠꯇ꯭ꯔꯣꯑꯗꯣ
ꯃꯅꯨꯡꯁꯨ ꯅꯠꯇꯦ ꯃꯄꯥꯟꯋꯥꯏ ꯍꯥꯏꯇꯥꯔꯦꯅꯦ ꯌꯥ ꯑꯃ ꯂꯩꯕ ꯁ꯭ꯋꯥꯏꯒꯤ ꯍꯥꯏꯇꯥꯔꯦ
ꯎꯝ
ꯑꯗꯏꯗꯨꯗ ꯄꯣꯛꯊꯣꯛꯏ ꯑꯗꯨꯃꯥꯏꯅ ꯑꯃ ꯑꯗꯨ ꯅꯨꯡꯉꯥꯏꯇꯦ ꯈꯣꯏꯍꯤ ꯇꯩꯕ ꯑꯃꯨꯛ ꯍꯧꯔꯅꯤ
ꯎꯝ ꯇꯩꯌꯣ
ꯑꯗꯨꯃꯥꯏꯅ ꯑꯩꯅ ꯁꯣꯝꯗꯣꯏꯅ ꯑꯩꯉꯣꯟꯗ ꯄꯤꯁꯤꯜꯂꯛꯑꯦꯅ ꯍꯥꯏꯔꯁꯨ ꯑꯗꯨꯝ ꯌꯥꯗꯤ ꯌꯥꯕ꯭ꯔꯥꯖꯥꯠꯅꯤ ꯅꯠꯇ꯭ꯔꯥ
ꯎꯝ ꯀꯩꯅꯣꯇꯧ
ꯍꯥ
ꯑꯩꯈꯨꯢꯃꯥꯒꯤ ꯅꯝꯕꯔꯗꯨꯗ ꯑꯣꯏꯅ ꯀꯥꯞꯄꯣ
ꯑꯗꯨ ꯍꯥꯏꯗꯤꯀꯣ ꯑꯗꯨ ꯅꯠꯇꯕꯤꯗ ꯑꯩꯅ ꯀꯥꯞꯊꯨꯕꯩ ꯃꯍꯨꯠꯇꯀꯣ ꯍꯥꯏꯗꯤ ꯃꯌꯥꯝꯗ ꯑꯩꯅ ꯁꯨꯃꯥꯏꯅ ꯅꯪꯒ ꯑꯩꯒꯁꯦ ꯅꯪꯒꯤꯁꯦ ꯑꯩꯉꯣꯟꯗ ꯑꯗꯨꯝ ꯄꯤꯁꯤꯜꯂꯦ ꯈꯣꯠꯂꯛꯑꯦ ꯍꯥꯏꯔꯒꯀꯣ
ꯌꯥꯔꯦ ꯑꯗꯨ
ꯑꯗꯨꯅꯦ ꯑꯩꯅ ꯍꯥꯏꯁꯦ ꯑꯗꯨꯃꯥꯏꯅ ꯇꯧꯔꯒ ꯍꯣꯔꯦꯟ ꯁꯨꯃꯥꯏꯅ ꯃꯤ ꯑꯍꯨꯝꯃꯨꯛꯀꯤ ꯆꯥꯡꯗꯤ ꯑꯩꯉꯣꯟꯗ ꯂꯩꯔꯗ꯭ꯔꯥ
ꯎꯝ
ꯂꯨꯄꯥ ꯑꯍꯨꯝꯃꯨꯛꯀꯤ ꯆꯥꯡꯗꯣ ꯂꯩꯔꯦ ꯑꯗꯒꯤ ꯑꯃ ꯑꯩꯈꯣꯏꯒꯤ ꯃꯨꯊꯤꯗꯨꯃꯁꯨ ꯃꯥꯒꯤꯗꯨꯃꯁꯨ ꯑꯩꯉꯣꯟꯗ ꯑꯗꯨꯝ ꯀꯥꯞꯄꯛꯑꯣꯅ ꯑꯗꯨꯝ ꯊꯗꯃꯥꯏꯅ ꯀꯥꯞꯄꯛꯑꯒ ꯑꯩꯈꯣꯏ ꯃꯤ ꯃꯔꯤꯃꯨꯛꯀꯤ ꯆꯥꯡꯗꯣ ꯂꯩꯔꯗꯤ ꯑꯗꯨꯝ ꯀꯣꯟꯅꯔꯦꯗꯅ ꯑꯩꯒꯤꯗꯣ ꯑꯗꯨ ꯀꯣꯟꯅꯔꯅꯤ ꯑꯗꯒꯤ ꯍꯣꯔꯦꯟ ꯂꯥꯛꯄꯒꯤꯗꯨꯗ ꯑꯃꯒꯤ ꯁꯦꯟꯇꯔ ꯑꯍꯨꯝ
ꯁꯦꯟꯇꯔꯗꯣ ꯀꯩ ꯍꯥꯏꯇꯥꯔꯦ ꯑꯃ ꯅꯍꯥꯟ ꯃꯨꯛꯀꯤ ꯊꯣꯡ ꯂꯣꯝꯗꯁꯨ ꯑꯣꯏꯅꯥꯝꯂꯣꯝꯗꯁꯨ ꯑꯃ ꯂꯩ ꯍꯥꯏꯕꯗꯣ ꯑꯗꯨꯒꯤꯗꯣ ꯑꯗꯨꯗꯁꯨ ꯍꯥꯏꯐꯦꯠ ꯑꯩꯈꯣꯏ ꯕꯥ ꯇꯧꯔ ꯍꯥꯡꯍꯜꯂꯁꯨ ꯌꯥꯏ ꯑꯗꯨꯃꯥꯏꯅ ꯆꯪꯉꯒ ꯍꯥꯏꯗꯤ ꯉꯥꯅꯨ ꯑꯅꯤ ꯁꯦꯝꯕꯗ ꯀꯌꯥ ꯂꯧꯅꯤ ꯈꯣꯠꯅꯤ ꯑꯗꯨꯃꯥꯏꯅꯀꯣ
ꯎꯝ
ꯑꯗꯨ ꯑꯗꯨꯝ ꯍꯪꯉꯛꯑꯅꯤ ꯑꯗꯨꯗꯒꯤ ꯑꯩꯈꯣꯏ ꯁ꯭ꯋꯥꯏꯒꯤ ꯑꯩꯈꯣꯏ ꯂꯩꯀꯥꯏꯒꯤ ꯁꯦꯝꯐꯝ ꯍꯥꯏꯗ ꯑꯗꯨꯗꯁꯨ ꯑꯃꯨꯛ ꯆꯪꯉꯒ ꯑꯗꯨꯃꯥꯏꯅ ꯀꯌꯥ ꯀꯌꯥ ꯂꯧꯅꯤ ꯍꯥꯏꯔꯒ ꯑꯍꯣꯡꯕꯗꯣ ꯑꯍꯣꯡꯕꯗꯣ ꯑꯗꯨꯗꯒꯤ ꯑꯣꯏꯅ ꯑꯗꯨꯃꯥꯏꯅ ꯁꯦꯝꯍꯜꯂꯒ ꯑꯗꯨꯒꯤ ꯄꯩꯁꯥꯁꯨ ꯌꯥꯎꯅ ꯑꯗꯨꯝ ꯑꯩꯉꯣꯟꯗ ꯑꯗꯨꯝ ꯊꯝꯃꯦꯗꯅ
ꯎꯝ
ꯑꯗꯒꯤ ꯑꯍꯦꯟꯕꯗꯨꯅ ꯑꯃꯨꯛ ꯅꯥꯎꯕꯣꯏꯗ ꯑꯃꯨꯛ ꯀꯥꯞꯊꯣꯛꯈ꯭ꯔꯒꯀꯣ
ꯎꯝ
ꯃꯥꯒꯤꯗꯣ ꯑꯗꯨꯝ ꯃꯥꯒꯤꯗꯤ ꯁꯦꯝꯕꯗꯣ ꯃꯁꯥꯅ ꯑꯗꯨꯝ ꯁꯦꯝꯒꯦ ꯍꯥꯏꯌꯦꯕꯀꯣ
ꯎꯝ
ꯑꯗꯨꯃꯥꯏꯅ ꯇꯧꯋꯦ ꯑꯗꯣ ꯄꯤꯛꯇꯨ ꯄꯤꯛꯑꯦ
ꯑꯩ ꯈꯣꯟꯖꯦꯜꯂꯣ
ꯑ ꯎꯝ ꯎꯝ ꯇꯧꯗꫭ ꯌꯥꯝ ꯄꯤꯛꯅꯈꯨꯝ
ꯇꯨꯝꯅꯤꯡꯉꯛꯄ ꯑꯩ ꯇꯨꯝꯗꯣꯏꯗ
ꯋꯥꯕꯒꯤꯅꯦ ꯍꯥꯏꯕ ꯑꯩꯅꯁꯨ ꯃꯔꯛ ꯑꯃ ꯌꯥꯝ ꯄꯡꯇꯨꯝ ꯇꯨꯝꯃꯝꯕꯗꯣ
ꯎꯝ
ꯃꯃꯥꯡ ꯃꯃꯥꯡꯒꯤꯗꯣ ꯗꯨꯃꯥꯏꯅ ꯋꯥꯕꯒꯤꯅꯦꯕ ꯇꯥꯃꯣ ꯀꯩꯒꯤꯅꯣ ꯈꯪꯗꯕꯅꯦ ꯍꯥꯏꯗꯤ ꯋꯥꯔꯗꯤ ꯑꯗꯨꯝ ꯄꯪ ꯇꯨꯝꯗ ꯇꯨꯝꯅꯤꯡꯕꯅꯦꯕ
ꯎꯝ
ꯑꯃꯨꯛ ꯇꯨꯝꯈꯤꯅꯤ ꯇꯨꯝꯕ ꯌꯥꯔꯣꯏ
ꯇꯨꯝ
ꯃꯃꯥ ꯀꯩꯗꫭꯏꯅꯣ
ꯐꯤ ꯁꯨꯔꯤ
ꯍꯥꯥ
ꯕꯨꯕꯣꯛꯀꯤ ꯐꯤ ꯁꯨꯔꯤꯌꯦꯕ
ꯑꯗꯨ ꯌꯥꯗꯤ ꯌꯥꯕꯖꯥꯠꯅꯤ ꯇꯥꯃꯣ
ꯑꯩ ꯂꯨꯖꯥ ꯂꯣꯏꯔ ꯇꯧꯔꯒꯦ ꯏꯁꯥ ꯃꯣꯠꯂꯦ
ꯎꯝ ꯑꯗꯣ ꯑꯩꯅ ꯍꯥꯏꯅꯤꯡꯕꯗꯤ ꯍꯣꯔꯦꯟꯁꯦ ꯑꯃꯨꯛ ꯀꯩ ꯍꯥꯏꯇꯥꯔꯦ ꯑꯃꯨꯛ ꯌꯥꯔꯣꯏ ꯈꯣꯠꯂꯣꯏ ꯍꯥꯏꯗꯤ ꯑꯃꯨꯛ ꯁꯪꯒꯥꯕꯒꯤ ꯀꯩꯀꯥ ꯃꯌꯥꯝ ꯌꯨꯝ ꯀꯩꯀꯥ ꯁꯥꯒꯠꯄꯤ ꯈꯣꯠꯄꯤ ꯑꯗꯨꯃꯥꯏ ꯑꯃꯨꯛ ꯇꯧ ꯂꯩꯔꯗꯤꯀꯣ
ꯈꯪꯗꯦꯍꯦ ꯂꯥꯛꯀꯅꯤ ꯍꯥꯏꯔꯒ ꯂꯥꯛꯇꯦ ꯑꯃꯗꯨꯁꯨ ꯄꯦꯜꯂꯦ
ꯑꯩꯅ ꯍꯥꯏꯗꯣ ꯑꯩꯅ ꯈꯔ ꯄꯤꯁꯤꯟꯈ꯭ꯔꯕꯅꯦꯕꯀꯣ ꯂꯨꯄꯥ ꯆꯥꯝ ꯆꯥꯅꯤ ꯑꯗꯨ ꯌꯥꯔꯦ ꯌꯥꯔꯦ ꯁꯦꯝꯃꯨꯔꯅꯨ ꯐ꯭ꯔꯤꯗ ꯐꯪꯉꯕꯅꯤꯅ ꯆꯠꯂꯨꯔꯅꯨꯅꯀꯣ
ꯈꯣꯡꯅ ꯑꯗꯨꯝ ꯆꯠꯄꯗ ꯀꯌꯥꯝ ꯂꯥꯞꯀꯦ
ꯂꯥꯞꯇꯦ ꯍꯥꯏ
ꯎꯝ ꯈꯪꯗꯦ ꯃꯥ ꯇꯜꯂꯕ꯭ꯔꯥ ꯀꯩꯅꯣꯝ ꯇꯧꯔꯦ ꯑꯗꯨꯒꯤꯅꯦꯕꯀꯣ
ꯇꯟꯗꯦ ꯃꯥꯗꯣ ꯑꯩꯅ ꯀꯔꯤꯒꯨꯝꯕ ꯍꯪꯕꯗ ꯑꯇꯣꯞꯄ ꯃꯤꯗꯨꯁꯨ ꯊꯕꯛ ꯄꯥꯏ ꯍꯥꯏꯌꯦꯕꯀꯣ ꯑꯗꯨꯗꯨꯅ ꯁꯪꯗ ꯇꯣꯏꯅꯤ ꯂꯥꯛꯑꯒꯦ ꯍꯥꯏꯗ
ꯇꯥꯗ꯭ꯔꯦ ꯑꯗꫭꯞꯄ ꯃꯤꯒꯤꯁꯨ ꯊꯕꯛ ꯄꯥꯏꯌꯦ ꯑꯗꯨꯒꯤ ꯃꯈꯥꯗꯣ
ꯑꯗꯨꯗꯨꯒꯤꯅꯦ ꯊꯕꯛꯇꯣ ꯃꯣꯏꯗꯣ ꯂꯣꯏꯁꯤꯜ ꯂꯣꯏꯗꯔꯤꯕꯒꯤ ꯑꯗꯨꯃꯥꯏꯅ ꯇꯧꯕꯩꯅꯦ ꯂꯥꯛꯀꯦ ꯍꯥꯏꯌꯦ
ꯑꯗꯨꯃꯥꯏꯅ ꯑꯗꯨꯝ ꯁꯦꯡꯅ ꯐꯖꯅ ꯍꯥꯏꯔꯛꯄ꯭ꯔꯣ
ꯎꯝ ꯑꯗꯨꯃꯥꯏꯅ ꯍꯥꯏꯌꯦ ꯍꯥꯏꯌꯦ ꯃꯃꯥꯅ ꯃꯃꯥꯅ ꯅꯍꯥꯟ ꯇꯧꯕꯗꯨꯗ
ꯎꯝ ꯅꯍꯥꯟꯃꯨꯛꯀꯤ ꯑꯩꯗꯤꯀꯣ ꯑꯗꯨꯒꯤ ꯅꯍꯥꯟꯃꯨꯛꯀꯤ ꯂꯧ ꯆꯠꯅꯤ ꯑꯗꯨꯃꯥꯏꯅ ꯍꯥꯏꯕꯗꯣ ꯑꯗꯨꯗ ꯑꯗꯨꯝ ꯂꯧꯗꯨ ꯆꯠꯂꯝꯗꯕꯤꯗ ꯍꯥꯏꯗꯤ ꯕꯕꯥ ꯃꯊꯟ ꯊꯥꯗꯣꯛꯑꯒ ꯑꯗꯨꯝ ꯊꯕꯛꯇꯣ ꯈꯖꯤꯛꯇꯪ ꯑꯣꯏꯔꯁꯨꯀꯣ ꯍꯥꯏꯗꯤ ꯃꯃꯥ ꯌꯥꯎꯗꯕꯤ ꯇꯥꯏꯅ ꯈꯖꯤꯛꯇꯪ ꯑꯣꯏꯁꯨ ꯇꯧꯔꯒ ꯑꯗꯨꯝ ꯐꯠ ꯂꯥꯎꯅ ꯍꯜꯂꯛꯑꯁꯨ ꯑꯗꯨꯗꯨ ꯑꯗꯨꯒ ꯃꯥꯅ ꯂꯥꯛꯀꯦ ꯍꯥꯏꯕ ꯃꯇꯝꯗꯨꯗ ꯑꯗꯨꯝ ꯇꯧꯔꯝꯃꯗꯤ ꯐꯥꯔꯛꯀꯗ꯭ꯔꯅ ꯈꯟꯕ ꯍꯥꯏꯗꯤ ꯑꯃꯗꯨꯁꯨ ꯊꯕꯛ ꯑꯗꯨꯝ ꯆꯤꯟꯕ ꯃꯤꯅꯤꯗꯅꯥ
ꯎꯝ
ꯗꯨꯗꯨꯒꯤ ꯗꯨꯃꯥꯏꯅ ꯈꯟꯕ
ꯎꯝ
ꯑꯗꯨꯕꯨ ꯈꯔꯥ ꯂꯩꯔꯒ ꯁꯥꯔꯁꯨ ꯁꯥꯔꯦꯗꯅ ꯉꯁꯤ ꯁꯥꯗ꯭ꯔꯥꯁꯨ
ꯅꯣ ꯈꯔꯥ ꯂꯩꯕ ꯄꯩꯁꯥ ꯂꯣꯏꯗꯣꯔꯦꯕ ꯄꯩꯁꯥ ꯂꯣꯏꯔꯦꯕꯥ ꯄꯩꯁꯥ ꯂꯣꯏꯔꯦ
ꯑꯗꯣ ꯑꯩꯉꯣꯟꯗ ꯊꯝꯃꯣ ꯑꯩꯉꯣꯟꯗ ꯊꯝꯒꯦ ꯑꯩ ꯊꯝꯒꯦ ꯑꯩ ꯏꯟꯇꯔꯦꯁ꯭ꯠ ꯀꯥꯍꯟꯒꯦ
ꯏꯟꯇꯔꯦꯁ꯭ꯠ ꯀꯌꯥ ꯀꯥꯍꯟ ꯗꯣꯏꯕ ꯅꯪꯅ
ꯅꯣꯡꯃꯗ ꯂꯨꯄꯥ ꯑꯅꯤ ꯑꯅꯤꯗ ꯑꯣꯏꯔꯁꯨ ꯀꯥꯔꯁꯨ ꯀꯥꯟꯅꯩꯗꯅ
ꯇꯥ ꯐꯩꯍꯧ
ꯌꯥꯕ꯭ꯔꯥ
ꯅꯨꯨꯄꯥ ꯑꯅꯤ ꯑꯅꯤ ꯅꯣꯡꯃꯗ ꯑꯗꯨꯗꯤ ꯄꯩꯁꯥ ꯌꯥꯗꯦꯀꯣ ꯑꯗꯨ__ ꯎꯝ ꯄꯩꯁꯥ ꯄꯥꯒꯦ ꯅꯨꯃꯤꯠ ꯇꯔꯥꯗ ꯂꯨꯄꯥ ꯀꯨꯟ ꯎꯃ ꯊꯥꯃꯗ ꯂꯨꯄꯥ ꯁꯤꯛꯇꯤ ꯌꯥꯏꯅꯦ
ꯑꯗꯨꯅꯦ ꯌꯥꯕꯅꯦ ꯑꯗꯣ ꯂꯤꯁꯤꯡꯗꯅꯤꯀꯣ ꯂꯤꯁꯤꯗ ꯂꯨꯄꯥ ꯑꯅꯤ
ꯂꯨꯄꯥ ꯇꯔꯥ ꯗꯨꯔꯣ ꯗꯣ ꯍꯥ ꯂꯨꯕ ꯇꯔꯥꯗ ꯅꯥꯠꯇꯕ
ꯂꯨꯄꯥ ꯂꯤꯁꯤꯡ ꯗꯅꯦ
ꯂꯨꯄꯥ ꯇꯔꯥꯗ ꯑꯣꯏꯔꯣ
ꯑꯗꯨꯗꯤ ꯌꯥ
ꯑꯧꯋꯥ
ꯑꯣꯏꯁꯦ ꯇꯥꯝꯃꯣ ꯂꯨꯄꯥ ꯇꯔꯥꯗ ꯀꯣ
ꯌꯥꯔꯦ
ꯌꯥꯇꯦ ꯌꯥꯗꯦ ꯁꯧꯒꯅꯣ
ꯎꯝ ꯎꯝ ꯗꯨꯗꯤ ꯑꯩ ꯂꯨꯄꯥ ꯇꯔꯥ ꯀꯞꯄꯥꯛ ꯑꯒꯦ ꯅꯨꯃꯤꯠ ꯀꯩꯅꯣ ꯑꯥ ꯇꯔꯥꯅꯤ ꯂꯩꯔꯒ ꯂꯧꯔꯒꯦ
ꯎꯝ ꯍꯣꯏ ꯌꯥꯏꯌꯦ
ꯎꯝ
ꯇꯨꯠ ꯅꯠꯇꯦ ꯌꯥꯏꯌꯦ ꯑꯗꯣ ꯀꯩ ꯍꯥꯏꯇꯥꯔꯦ ꯍꯥꯏꯗꯤ ꯑꯣꯏꯗꯧ ꯃꯥꯟꯗꯦꯕ ꯁꯦꯝꯕꯗꯣ ꯃꯥꯁꯨ ꯉꯝꯃꯣꯏꯗꯣꯏ ꯑꯣꯏꯗꯤ ꯉꯝꯃꯔꯣꯏ ꯈꯣꯠꯂꯔꯣꯏ ꯐꯖꯅ ꯁꯨꯃꯥꯏꯅ ꯄꯩꯁꯥꯗꯣ ꯈꯥꯛꯑꯣ ꯈꯣꯠꯂꯣ ꯑꯗꯣ ꯍꯥꯏꯔꯁꯨ ꯌꯥꯏꯗꯅ ꯅꯣ
ꯎꯝ
ꯇꯥꯗꯕ꯭ꯔꯣ ꯑꯩꯅ ꯍꯥꯏꯕꯗꯣ ꯑꯗꯨ ꯈꯣꯨꯝꯗ꯭ꯔꯤ ꯀꯩꯒꯤ
ꯈꯜꯂꯤꯕꯅꯤ ꯉꯝꯅꯤ ꯃꯥ ꯂꯛꯀꯦ ꯍꯥꯏꯕꯅꯦ ꯑꯗꯨꯗꯤ ꯀꯣꯠ ꯇꯣ__
ꯑꯗꯣ ꯆꯤꯟ ꯆꯤꯟ ꯒꯤꯗꯣ ꯃꯥꯜꯂꯦ ꯍꯥꯏꯕ ꯍꯥꯏꯗꯤ ꯑꯃ ꯚꯣꯠ ꯂꯦꯞꯄꯗꯨꯁꯨ ꯃꯥ ꯌꯥꯎꯅꯤꯡꯗꯕꯩ ꯃꯃꯤ ꯑꯣꯏꯔꯗꯤ ꯑꯗꯨꯝ ꯅꯍꯥꯟꯁꯨ ꯑꯗꯨꯝ ꯍꯥ__ ꯍꯥꯏ ꯌꯥꯏꯅꯤ ꯌꯥꯎꯅꯤ ꯌꯥꯎꯅꯤ ꯌꯥꯎꯁꯤ ꯌꯥꯎꯁꯤ ꯑꯣꯖꯥꯁꯤꯡꯅ ꯅꯨꯡꯉꯥꯏꯔꯣꯏꯑꯦ ꯈꯣꯠꯂꯥꯔꯣꯏ ꯀꯥꯏꯅ ꯃꯨꯠꯊꯤꯗꯒꯥꯏꯗꯤ ꯃꯥꯅ ꯍꯥꯏꯅꯦꯕꯀꯣ
ꯎꯝ
ꯑꯃ ꯀꯩ ꯍꯥꯏꯅꯤ
ꯃꯥꯗꯣ ꯌꯥꯎꯒꯦꯅ ꯈꯜꯂꯝꯒꯅꯤꯕꯀꯣ ꯑꯗꯨꯗ ꯃꯥꯏ ꯅꯨꯄꯤꯅꯗꯤ ꯀꯩꯁꯨꯜ ꯑꯣꯏꯔꯝꯃꯣꯏꯗ
ꯑꯗꯣ ꯃꯥꯏ ꯅꯨꯄꯤꯅ ꯑꯣꯏꯔꯝꯗ꯭ꯔꯒꯗꯤ ꯃꯔꯝꯁꯦ ꯂꯩꯇꯦ ꯍꯥꯏꯕ ꯍꯥꯏꯗꯤ ꯑꯇꯩꯗꯤ ꯂꯣꯏꯅ ꯌꯥꯎꯔꯅꯤ ꯂꯣꯏ ꯂꯩꯔꯦꯗꯅ
ꯃꯥ ꯃꯥ ꯃꯥ ꯀꯩꯅꯣ ꯇꯧꯕꯁꯨꯠꯅꯤ ꯍꯥꯏꯗꯤ ꯗꯣꯛꯇꯔ ꯆꯠꯀꯅꯤ ꯍꯥꯏꯗꯗꯤ
ꯍꯣꯏ ꯑꯗꯨꯗꯤ ꯑꯩꯈꯣꯏꯅ ꯎꯔꯨꯕꯁꯨ ꯅꯠꯇꯦ ꯈꯪꯉꯨꯕꯁꯨ ꯅꯠꯇꯦ ꯑꯗꯨꯏ ꯈꯨꯝꯕ ꯌꯥꯕ ꯑꯃ ꯈꯨꯝꯖꯤꯟꯕꯁꯨ ꯑꯣꯏꯔꯝꯕꯁꯨ ꯌꯥꯏꯗꯅ
ꯎꯝ
ꯑꯗꯣ ꯆꯠꯄ ꯑꯣꯏꯔꯁꯨ ꯂꯨꯄꯥ ꯆꯥꯇ꯭ꯔꯦꯠ ꯈꯛꯇꯪꯁꯤ ꯆꯥꯛ ꯆꯥꯅꯕ ꯁꯤ ꯈꯛ ꯍꯥꯏꯕ ꯀꯩꯝꯇ ꯀꯥꯏꯗꯦꯗꯅ ꯍꯥꯏꯗꯤ ꯑꯣꯖꯥꯁꯤꯡꯒꯤꯅꯤ ꯁꯨꯃꯥꯏꯅ ꯍꯥꯟꯅꯗꯒꯤ ꯑꯗꯨꯝ ꯍꯥꯟꯅ ꯂꯩꯕꯅꯤ ꯅꯨꯡꯉꯥꯏꯇ꯭ꯔꯤ ꯑꯗꯨꯃꯥꯏꯅ ꯍꯥꯏꯔꯁꯨ ꯌꯥꯏ ꯅꯠꯇ꯭ꯔꯁꯨ ꯃꯥꯅꯕꯨ ꯄꯥꯝꯃꯗꯤ ꯃꯃꯥꯗ ꯍꯥꯏꯗ꯭ꯔꯁꯨ ꯃꯃꯥꯟꯅꯕ ꯀꯩꯀꯥꯗꯤ ꯄꯨꯔꯁꯨ ꯌꯥꯗꯤ ꯌꯥꯏꯗꯅ
ꯎꯝ
ꯃꯣꯏ ꯕꯣꯜ ꯁꯥꯟꯅꯃꯤ ꯀꯌꯥ ꯇꯧꯏꯗꯣ ꯑꯍꯟ ꯀꯩꯀꯥ ꯃꯌꯥꯝ ꯍꯥꯏꯗꯤ ꯃꯣꯏꯒꯤ ꯁꯦꯅꯤꯌꯔ ꯀꯩꯀꯥ ꯉꯛꯇꯒ ꯑꯗꯨꯝ ꯄꯨꯜꯂꯒ ꯁꯥꯟꯅꯕꯅꯤ ꯑꯗꯨꯃꯥꯏꯅ ꯁꯦꯅꯤꯌꯔ ꯅꯨꯡꯅꯤꯌꯔꯗꯒꯤ ꯕꯣꯜ ꯁꯥꯟꯅꯕꯗꯁꯨ ꯑꯗꯨꯝ ꯄꯩꯁꯥ ꯐꯪꯉꯤꯅꯤꯗꯅ
ꯎꯝ
ꯑꯗꯨ ꯑꯗꯨꯃꯥꯏꯅ ꯇꯧꯔꯒ ꯑꯗꯨꯝ ꯄꯨꯔꯁꯨ ꯌꯥꯏ ꯃꯁꯥꯒꯤꯐꯥꯎ ꯄꯩꯁꯥ ꯑꯗꯨꯝ ꯂꯩꯔꯝꯕ ꯌꯥꯏ ꯍꯥꯏꯗꯤ ꯌꯥꯝ ꯑꯉꯥꯡꯃꯛꯁꯨ ꯅꯠ ꯅꯠꯇ꯭ꯔꯕꯅꯤ ꯃꯥ ꯗꯣ
ꯎꯝ ꯂꯩ ꯔꯝꯅꯦ
ꯍꯥꯏꯗꯤ ꯁꯤꯗ ꯑꯩꯈꯣꯏ ꯅꯨꯄꯥ ꯀꯥꯡꯕꯨ ꯑꯌꯥꯝꯕ ꯌꯥꯎꯅꯗꯧ ꯇꯧꯔꯤꯁꯦ ꯐꯦꯃꯤꯂꯤꯗꯩ ꯄꯥꯛꯄꯨ ꯈꯪꯗꯦ ꯑꯥꯔꯖꯨꯟꯕꯨꯗꯤ ꯑꯗꯨꯝ ꯍꯪꯉꯁꯨ ꯌꯥꯏ ꯃꯥꯁꯤꯗꯤ ꯑꯗꯨꯝ ꯄꯥꯏꯔꯒ ꯑꯗꯨꯃꯥꯏꯅ ꯊꯥꯗꯣꯛꯑꯒ ꯇꯧꯔꯕꯅꯤ ꯃꯥꯕꯨꯗꯤ ꯑꯗꯣ ꯑꯇꯩ ꯑꯇꯩꯁꯦ ꯃꯁꯥꯒꯤ ꯄꯩꯁꯥ ꯉꯥꯛꯇ ꯑꯌꯥꯝꯕꯅ ꯑꯣꯏꯌꯦꯕꯀꯣ ꯕꯁ ꯑꯗꯨꯁꯨ ꯃꯃꯥ ꯃꯄꯥꯒꯤ ꯑꯣꯏꯔꯁꯨ ꯑꯗꯨꯃꯥꯏꯅ ꯑꯃ ꯋꯥꯟ ꯑꯦꯛꯁ ꯕꯦꯠꯇꯨꯁꯨ ꯃꯥꯁꯨ ꯑꯗꯨꯝ ꯃꯁꯥꯒꯤ ꯄꯩꯁꯥꯅꯅꯤ ꯁꯨꯃꯥꯏꯅ ꯑꯌꯥꯝꯕ ꯂꯣꯏꯅ ꯇꯧꯔꯕꯔꯕꯅꯤꯅ ꯑꯗꯨꯝ ꯌꯥꯕ ꯄꯣꯠꯅꯤ ꯍꯥꯏ ꯃꯤꯗꯩ ꯄꯨꯕ꯭ꯔꯥ ꯈꯣꯠꯄ꯭ꯔꯥ ꯇꯧꯔꯒ ꯃꯥ ꯌꯥꯎꯒꯦꯕꯨ ꯈꯜꯂꯗꯤ
ꯎꯝ
ꯑꯗꯣ ꯌꯥꯗꯤꯗꯣ ꯍꯥꯏꯗꯤ ꯑꯇꯩꯗꯤ ꯂꯣꯏꯅ ꯌꯥꯎꯅꯗꯧ ꯂꯩꯔ ꯑꯗꯨꯗꯨꯒ ꯅꯨꯄꯤꯅ ꯑꯃꯨꯛ ꯀꯃꯥꯏꯅ ꯇꯦꯛꯁ ꯈꯔ ꯊꯥꯕ ꯈꯣꯠꯄꯤ ꯌꯥꯗꯕꯒꯤ ꯌꯥꯝꯅ ꯇꯃꯥꯏ ꯇꯧ ꯕꯒꯤ ꯇꯥꯞ ꯇꯧ ꯇꯧꯔꯤꯗꯣ ꯑꯩꯅ ꯈꯟꯕꯗ ꯃꯥꯒꯤ ꯅꯨꯄꯤ ꯅꯠꯇꯅ ꯑꯇꯩꯒꯤ ꯅꯨꯄꯤ ꯀꯩꯁꯨ ꯑꯣꯏꯔꯝꯃꯣꯏ ꯁꯤꯅꯦ ꯑꯩꯅ ꯈꯜꯂꯤꯁꯦ
ꯅꯨꯄꯤꯗꯨ ꯅ ꯑꯩꯅ ꯇꯟ ꯀꯥꯏꯗꯧ ꯃꯥꯔ
ꯀꯩ ꯍꯥꯏꯅꯣ
ꯏꯀꯥꯏꯗ ꯃꯟꯂꯦꯕ
ꯀꯅꯥꯅꯣꯕ ꯅꯨꯄꯤꯗꯨꯔ
ꯎꯝ
ꯎꯝ ꯀꯩ ꯈꯟꯕꯅꯣ ꯈꯪꯗ ꯑꯣꯖꯥ ꯀꯩꯀꯥ ꯌꯥꯎꯔꯒ ꯐꯖꯅ ꯇꯧꯔꯒ ꯑꯗꯨꯃꯥꯏꯅ ꯆꯥꯟꯅꯗꯧꯅꯤ ꯃꯣꯏꯁꯨ ꯃꯥꯏꯁꯨ ꯑꯥ
ꯑꯇꯣꯞꯄ ꯅꯨꯄꯤ ꯌꯥꯎꯕꯒꯤ
ꯈꯪꯗꯦ ꯑꯗꯨꯒꯤ ꯑꯣꯏꯔꯝꯒꯗ ꯑꯗꯨꯑꯣꯏꯁꯨ ꯃꯣꯏꯁꯨ ꯑꯗꯨꯝ ꯃꯥꯁꯨ ꯂꯥꯏꯔꯤꯛ ꯇꯝꯃꯝꯕ ꯌꯥꯏ ꯃꯃꯥꯟꯅꯕ ꯃꯃꯥꯟꯅꯕꯤ ꯑꯗꯨꯃꯥꯏꯅ ꯃꯌꯥꯝ ꯆꯥꯛ ꯆꯥꯅꯕꯁꯦ ꯑꯗꯨꯝ ꯃꯥꯁꯨ ꯑꯗꯨꯝ ꯇꯧꯔꯝꯅꯤ ꯍꯥꯏꯕꯅꯤꯗ ꯑꯩꯅ ꯍꯥꯏꯕꯗꯤ
ꯇꯝꯃꯣ ꯌꯥꯔꯣ ꯌꯥꯔꯣꯏ ꯑꯗꯨꯗꯤ ꯇꯝꯃꯁꯨ ꯍꯥꯏꯗꯣꯛꯈ꯭ꯔꯣ ꯑꯃꯁꯨ ꯌꯥꯎꯕ ꯌꯥꯔꯔꯣꯏ ꯑꯗꯨꯗꯤ ꯍꯥꯏꯗꯣꯛꯈ꯭ꯔꯣ
ꯍꯟꯗꯛꯀꯤ ꯁꯤꯔꯕ
ꯎꯝ
ꯍꯣꯏ ꯑꯩ ꯇꯨꯃꯤꯟꯅ ꯑꯗꯨꯝ ꯂꯣꯏꯁꯤꯟꯈ꯭ꯔꯒꯦ
ꯑꯩꯗꯤ ꯉꯝꯅꯤ ꯕꯤꯀꯥꯁ ꯅꯪꯒꯤꯗꯣ ꯅꯥꯎꯈꯣꯏꯗ ꯀꯥꯞꯈ꯭ꯔꯕꯅꯦ ꯑꯩꯗꯤ ꯌꯥꯎꯔꯔꯣꯏ
ꯎꯝ ꯎꯝ ꯎꯝ ꯂꯦꯞꯇꯔꯁꯨ ꯌꯥꯎꯔꯔꯣꯏ ꯍꯥꯏꯕꯅꯤ
ꯅꯥꯎꯕꯣꯏ ꯅꯁꯨ ꯀꯣꯜ ꯀꯌꯥ ꯇꯧꯔꯁꯨ ꯑꯗꯨꯝ ꯀꯩꯝ ꯌꯥꯎꯔꯔꯣꯏ ꯍꯥꯏꯗꯤ ꯃꯤ ꯕꯤꯗ꯭ꯌꯥꯟꯅꯟꯗꯅꯁꯨ ꯒ꯭ꯔꯨꯞꯇ ꯀꯩꯝ ꯍꯥꯏꯗꯦꯗꯅ
ꯑꯗꯣ
ꯎꯝ
ꯄꯨꯡꯗꯣ
ꯍꯥ
ꯌꯦꯡꯗ꯭ꯔꯕꯣ
ꯊꯝꯃꯦ
ꯎꯝ